ꯍꯜꯂꯣ
ꯍꯣꯏ ꯇꯥꯕ꯭ꯔꯣ
ꯇꯥꯏꯌꯦ
ꯀꯔꯤ ꯇꯧꯔꯒ ꯂꯩꯕ꯭ꯔꯣ
ꯍꯧꯖꯤꯛꯁꯦ ꯑꯉꯥꯡ ꯁꯨꯝꯕꯒ ꯂꯩ
ꯑꯣ ꯑꯩꯒꯤ ꯕꯦꯛꯒ꯭ꯔꯥꯎꯟ ꯅꯣꯏꯁ ꯇꯥꯕ꯭ꯔꯥ
ꯇꯥꯗꯦ
ꯑꯣ ꯌꯥꯏꯀꯣ
ꯑꯣꯏ ꯌꯥꯏ ꯑꯩꯒꯤꯗꯤ ꯇꯥꯕ꯭ꯔꯣ
ꯅꯪꯒꯤꯁꯨ ꯇꯗꯦꯗ
ꯑꯩꯗꯣ ꯑꯩꯒꯤ ꯍꯥꯏꯕꯗꯤ ꯕꯦꯕꯥꯥꯡꯗ ꯍꯥꯏꯕꯕꯣ ꯐꯦꯟꯗꯣ ꯑꯗꯣ ꯃꯤ ꯁꯤꯅ ꯈꯔ ꯃꯤ ꯈꯔ ꯈꯔꯗꯤ ꯇꯥꯗꯦꯗ ꯑꯗꯨꯝ ꯎꯝ ꯐꯦꯟꯗꯣ ꯍꯦꯛ ꯃꯅꯥꯛꯇ ꯂꯩꯔꯗꯤ ꯁꯥꯃꯟꯕꯒꯤꯀꯣ ꯃꯅꯥꯛꯇ ꯂꯩꯔ ꯁꯒꯤ ꯕꯦꯛꯒ꯭ꯔꯥꯎꯟꯗꯨꯒ ꯐꯦꯟ ꯊꯥꯕ꯭ꯔꯥꯒꯨꯝꯕ ꯀꯔꯤꯒꯨꯝꯕ ꯈꯣꯅ ꯔꯣꯡ ꯔꯣꯡ ꯔꯣꯡ ꯇꯥꯎꯋꯏ ꯍꯥꯏꯥ ꯄꯜ ꯂꯩ
ꯑ ꯑ ꯑꯗꯨꯅꯦ ꯑꯩꯈꯣꯏꯁꯨ ꯑꯉꯥꯡ ꯂꯩ ꯑꯉꯥꯡ ꯃꯨꯚ ꯌꯦꯡꯉꯒ ꯂꯩꯕ
ꯎꯝ ꯆ ꯆꯔꯄꯣ
ꯍꯣꯏ ꯍꯧꯖꯤꯛꯇ ꯀꯣꯏꯏꯈ꯭ꯔꯤꯗ ꯊꯥꯔꯇꯤ ꯃꯤꯅꯤꯠꯁꯀꯨꯝꯕꯅꯤ ꯆꯠꯈ꯭ꯔꯕꯂ
ꯎꯝ
ꯅꯪꯗꯤꯦ
ꯑꯩꯁꯨ ꯆꯥꯔꯦ ꯆꯥꯔꯒ ꯉꯁꯤꯁꯦ ꯑꯩ ꯊꯟꯗꯦ ꯆꯥꯛꯂꯃ ꯟꯕꯩꯔꯥ ꯆꯥꯔꯒꯀꯣ ꯆꯥꯛꯇꯤ ꯌꯥꯝ ꯆꯥꯏ ꯑꯗꯣ ꯈꯟꯗꯕꯒꯨꯝ ꯇꯧꯕ ꯑꯩꯈꯣꯏꯗꯣ
ꯑꯣ ꯑꯉꯥꯡ ꯂꯩꯕ ꯃꯥꯜꯂ ꯅꯪꯁꯨ ꯅꯪꯒꯤ ꯑꯉꯥꯡꯔ
ꯑꯥꯎ ꯃꯥꯅꯦ
ꯑꯣ ꯑꯣ ꯎꯝ ꯑꯩꯗꯤ ꯑꯩꯒꯤꯗꯤ ꯂꯩꯇ꯭ꯔꯤꯗ ꯑꯩꯒꯤ ꯀꯩꯅꯣ ꯅꯦꯐ꯭ꯤꯌꯨ ꯑꯣ ꯁ ꯈꯣꯏ
ꯍꯣꯏ ꯍꯣꯏ ꯀꯔꯤ ꯀꯔꯤ ꯖꯥꯇꯤ ꯑꯣꯏꯒꯦꯔꯥ ꯅꯪꯁꯦ
ꯑꯗꯨ ꯍꯥꯏꯕ ꯌꯥꯕ꯭ꯔꯅꯦ
ꯌꯥꯏꯌꯦ ꯀꯥꯏꯗꯦ ꯆꯇꯤꯕꯨꯗꯤ
ꯍꯩꯂꯩꯔꯣꯅꯡ ꯖꯦꯃꯥꯥꯏꯅꯦ
ꯑꯣ
ꯅꯪ ꯔꯣꯃꯥꯏ ꯑꯣꯏꯔꯝꯃꯤꯅꯤꯀꯣ
ꯃꯥꯅꯦ
ꯑꯃ ꯉꯎꯗꯒꯦꯔꯥ
ꯅꯠꯇꯦ ꯑꯩ ꯀꯩꯅꯣꯁꯤ ꯏꯝꯐꯥꯜꯗ ꯏꯝꯐꯥꯜ ꯋꯦꯁ ꯆꯠꯆꯅꯦ ꯑꯩꯗꯤ ꯑꯗꯨꯝ ꯍꯥꯏꯌꯦ ꯎ ꯍꯥꯏꯕꯕꯨꯀꯣ ꯑꯩꯈꯣꯏ ꯎꯝ ꯐꯠꯇꯕ ꯋꯥꯍꯩ ꯑꯗꯨꯒ ꯑꯦꯛꯖꯦꯛ ꯂꯣꯀꯦꯁꯟꯗꯣ ꯍꯥꯏꯗ꯭ꯔꯗꯤ ꯌꯥꯏꯕꯀꯣ ꯑꯦꯛ ꯀꯣꯏꯁꯟꯁꯨ ꯃꯣꯏ ꯈꯪꯉꯝꯒꯅꯤ ꯍꯥꯏꯕꯗꯤ ꯑꯩꯈꯣꯏꯒꯤ ꯑꯗꯨꯝ ꯑꯦꯀꯥꯎꯟꯒꯨꯝꯕ ꯄꯤꯕ ꯀꯥꯟꯗ ꯌꯨ ꯄꯤ ꯑꯥꯏ ꯍꯥꯞꯄꯑꯣ ꯑꯗꯨꯅ ꯍꯦꯟꯅꯗꯤ ꯐꯕꯅꯤ ꯍꯥꯏꯌꯦꯕꯀꯣ ꯑꯗꯨ ꯑꯗꯨ ꯎ ꯄꯤꯗꯕꯤꯗ ꯑꯩꯗꯤ ꯕꯦꯡꯀ ꯑꯩꯒꯤ ꯀꯩꯅꯣ ꯑꯦ ꯇꯤ ꯑꯦꯝꯗꯨ ꯁꯦꯝꯃꯒ ꯂꯩꯕ ꯑꯗꯨꯒ ꯄ꯭ꯔꯣꯁꯦꯁꯁꯨ ꯆꯠꯂꯤꯕꯀꯣ ꯑꯗꯨꯒꯤ ꯑꯩ ꯑꯗꯨꯝ ꯅꯝꯕꯔꯗꯨ ꯗꯥꯏꯔꯦꯛ ꯍꯥꯞꯈ꯭ꯔꯕ ꯀꯨꯏꯔꯦ ꯑꯩꯅ ꯁꯤ ꯄꯥꯏꯕꯁꯤꯗꯤ ꯑꯗꯨ ꯑꯩ ꯃꯇꯝꯗꯨꯣ ꯂꯩꯇꯕꯀꯣ
ꯑꯣ ꯑꯣ
ꯑꯗꯨꯒꯤ ꯅꯍꯥꯟ ꯅꯨꯡꯉꯥꯏꯗꯤꯦ ꯑꯩ ꯌꯥꯝ ꯆꯦꯛꯁꯤꯟꯅ ꯀꯔꯤ ꯍꯥꯏꯁꯤꯔ ꯑꯁ ꯀꯔꯤ ꯍꯥꯏ ꯍꯥꯏꯔꯒ ꯍꯣꯔꯦꯟ ꯑꯗꯨꯝ ꯆꯤꯟꯊꯤꯕꯒꯨꯝꯕ ꯉꯥꯡꯉꯗꯤ ꯃꯣꯏ ꯔꯤꯖꯦꯛ ꯆꯥꯍꯜꯂꯦꯕ ꯑꯗꯨ ꯇꯥꯛꯁꯨ ꯂꯧꯗꯦꯕꯀꯣ
ꯑ
ꯑꯗꯨ ꯆꯤꯟꯊꯤꯗ꯭ꯔꯗꯤ ꯑꯗꯨꯝ ꯂꯧꯋꯦ ꯇꯥꯛꯁꯤꯇ
ꯑꯣ
ꯑꯗꯨꯕꯣꯛꯈꯒꯦ ꯂꯣꯀꯦꯁꯟ ꯑꯦꯛꯖꯦꯛꯀꯨꯝꯕ ꯑꯗꯨꯒ ꯃꯤꯒꯤ ꯎ ꯄꯟꯕꯒꯨꯝꯕ ꯅꯠꯇ꯭ꯔꯒ ꯑꯩꯈꯣꯏ ꯁꯦꯟꯁꯤꯇꯤꯞ ꯏꯁꯨ ꯍꯥꯏ ꯍꯥꯏꯔꯗꯤ ꯑꯩꯈꯣꯏ ꯑꯁ ꯌꯥꯝ ꯀꯔꯤ ꯍꯥꯏꯕ ꯑꯩꯈꯣꯏꯒꯤ ꯄ꯭ꯔꯥꯏꯚꯦꯠ ꯀꯩꯅꯣ ꯋꯥꯔꯤꯗꯣ ꯑꯗꯨꯒꯨꯝꯕꯗ ꯌꯥꯝ ꯉꯥꯡꯗꯕꯀꯣ ꯉꯥꯡꯉꯁꯨꯦ ꯑꯗꯨꯝ ꯉꯥꯡꯕ ꯗꯤ ꯌꯥꯏ ꯈꯔ ꯀꯕꯛ ꯀꯕꯛ ꯑꯗꯨꯝ ꯃꯣꯔꯤ ꯁꯥꯟꯅꯕꯗꯨ ꯅꯨꯡꯉꯥꯏꯅꯤꯉꯥꯏꯗꯤ ꯑꯗꯨꯝ ꯉꯥꯡꯕ ꯍꯥꯏꯕ
ꯃꯣꯏꯁꯤꯁꯨ ꯐꯖꯅ ꯌꯦꯡꯉꯦꯀꯣ
ꯃꯣꯏ ꯑꯩꯈꯣꯏ ꯑꯩꯈꯣꯏ ꯑꯗꯨꯝ ꯌꯦꯡꯒ ꯃꯣꯏ ꯑꯗꯨꯝ ꯇ꯭ꯔꯥꯟꯁꯂꯦꯠ ꯇꯧꯕ ꯃꯤ ꯑꯃ ꯂꯩꯒꯅꯤ ꯑꯣꯇꯣꯃꯦꯇꯤꯀꯦꯜꯂꯤ ꯃꯣꯏꯅ ꯑꯗꯨꯝ ꯇꯧꯒꯅꯦꯕ
ꯑꯣ
ꯑꯗꯨꯗ ꯑꯩꯈꯣꯏꯒꯤ ꯂꯣꯟꯁꯦ ꯑꯩ ꯅꯪꯕꯨ ꯀꯔꯤ ꯋꯥꯔꯤ ꯁꯥꯟꯅꯕ꯭ꯔꯥ ꯍꯥꯏꯅꯗ ꯃꯣꯏ ꯂꯣꯏꯅ ꯈꯪꯒꯅꯤ
ꯑꯣ ꯈꯪꯗ꯭ꯔꯁꯨ ꯀꯔꯤꯁꯨ ꯀꯥꯏꯗꯦ ꯑꯩꯈꯣꯏꯒꯤ
ꯍꯣꯏ ꯆꯤꯟꯊꯤꯕꯒꯨꯝꯕ ꯍꯣꯏ ꯎꯝ ꯆꯤꯟꯊꯤ ꯀꯒꯨꯝꯕꯛ ꯉꯥꯡꯉꯗꯤꯀꯣ ꯌꯥꯗ꯭ꯔꯕꯅꯦ ꯑꯗꯨ ꯇꯤꯟꯊꯤꯕ ꯍꯥꯏꯕꯕꯨ ꯑꯩꯈꯣꯏ ꯂꯩꯗꯨꯅ ꯎ ꯃꯤꯕꯨ ꯁꯥꯎꯔꯒ ꯉꯥꯡ ꯃꯈꯣꯏꯗꯣ
ꯎꯝ
ꯃꯗꯤ ꯌꯥꯖ
ꯑꯣ ꯑꯩ ꯑꯩꯗꯣ ꯎꯝ ꯑꯍꯨꯝ ꯑ ꯀꯣꯜ ꯑꯍꯨꯝꯔ ꯃꯔꯤꯔꯗꯤ ꯑꯉꯥꯡꯕꯨ ꯋꯥꯔꯤ ꯁꯥꯕꯅꯦ ꯃꯥꯒꯤ ꯃꯥꯕꯨ ꯇꯧꯔꯒ ꯃꯥꯒꯤ ꯑꯉꯥꯡꯅ ꯆꯤꯞ ꯇꯧꯔꯒ ꯀꯣ ꯑꯗꯨꯝ ꯋꯥꯔꯤ ꯁꯥꯔꯦ ꯑꯗꯨ ꯌꯥꯕ꯭ꯔꯥ ꯀꯣ
ꯑꯉꯥꯡ ꯍꯥꯏꯕꯨ ꯃꯆꯥꯗꯣ ꯅꯪ ꯑꯗꯨꯝ ꯋꯥꯔꯤ ꯁꯥꯟꯅꯕ ꯅꯨꯡꯉꯥꯏꯕ꯭ꯔꯥ ꯑꯗꯣ
ꯍꯣꯏ ꯋꯥꯔꯤꯗꯤ ꯑꯗꯨꯝ ꯁꯑ
ꯌꯥꯥꯏꯗꯥꯛꯀ ꯏꯗꯦ
ꯎꯝ
ꯑꯗꯨ ꯅꯪꯒꯤ ꯎ ꯅꯪꯒꯤꯗꯣ ꯇꯥꯛꯁ ꯆꯦꯛꯀꯤꯡ ꯇꯧꯅꯦꯕ ꯀꯨꯝꯍꯩꯅ ꯑꯗꯨꯝ ꯆꯦꯛꯀꯤꯡ ꯇꯥꯛꯁ ꯍꯥꯏꯅ ꯑꯗꯨꯝ ꯆꯠꯂꯗꯤ ꯑꯗꯨꯝ ꯌꯥꯔꯦ ꯅꯠꯇꯕꯤꯗ ꯑꯗꯨꯝ ꯄꯦꯟꯗꯤꯡꯗꯒꯨꯝꯕ ꯂꯩꯕ ꯅꯠꯇ꯭ꯔꯒ ꯎꯝ ꯖꯦꯛ ꯍꯦꯛ ꯃꯊꯟꯇ ꯑꯗꯨꯝ ꯖꯦꯛ ꯂꯥꯎꯒꯅꯤ ꯑꯗꯨ ꯑꯉꯥꯡꯒꯨꯝꯕꯗꯤ ꯌꯥꯎꯍꯟꯕꯅꯨꯗꯤ ꯍꯥꯏꯕꯅꯤꯀꯣ
ꯑꯉꯥꯡ ꯀꯌꯥ ꯁꯨꯔꯒꯦ
ꯑꯩꯁꯦ ꯑꯉꯥꯡ ꯀꯌꯥ ꯁꯔꯨꯝꯝꯗꯧ ꯃꯥꯟꯕ꯭ꯔꯣ
ꯃꯥꯅꯤꯒꯨꯝꯕ
ꯑꯍꯨꯝꯁꯨ
ꯑꯣ ꯌꯥꯃꯦꯍꯦ
ꯌꯥꯝꯃꯦ ꯌꯥꯝꯕ ꯍꯥꯏꯕ ꯌꯦꯡꯉꯣ ꯇꯨ ꯊꯥꯎꯖꯟ ꯇ꯭ꯋꯦꯟꯇꯤ ꯋꯥꯟꯗꯒꯤ ꯏ ꯌꯨꯝ ꯄꯥꯟꯕꯅꯦꯕꯀꯣ
ꯑꯥ
ꯇꯨ ꯊꯥꯎꯖꯟ ꯍꯧꯖꯤꯛ ꯇ꯭ꯋꯦꯟꯇꯤ ꯁꯤꯛꯁ ꯃꯅꯨꯡꯗꯒ ꯑꯉꯥꯡꯗꯣ ꯑꯍꯨꯝ ꯄꯣꯛꯄꯅꯦ ꯑꯂꯩ
ꯅꯪꯁꯦ ꯒꯦꯞ ꯂꯩꯇꯕ ꯃꯥꯜꯂꯦ ꯑꯗꯨꯗꯤ
ꯎꯝ ꯌꯥꯝ ꯅꯥꯎꯔꯣꯟ ꯌꯥꯝ ꯐꯨꯕ ꯇꯨ ꯊꯥꯎꯖꯟ ꯇ꯭ꯋꯦꯟꯇꯤ ꯋꯥꯟꯗ ꯄꯣꯛꯑꯒ ꯏꯆꯥꯅꯨꯄꯥ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯗ ꯃꯥ ꯋꯥꯟ ꯏꯌꯥꯔ ꯑꯩꯠꯥꯏ ꯐꯥꯔꯒ ꯅꯦꯛꯁ ꯃꯟꯗ ꯑꯃꯨꯛ ꯄꯨꯕ ꯍꯧꯔꯦ
ꯎꯝ
ꯑꯗꯨꯒ ꯍꯧꯖꯤꯛ ꯁꯦꯀꯦꯟꯒꯤꯁꯤꯅ ꯑꯃꯨꯛ ꯃꯥꯕꯨ ꯄꯣꯛ ꯑꯦ ꯄꯣꯛꯒ ꯅꯥꯏꯟ ꯃꯟꯁ ꯃꯥꯅ ꯅꯥꯏꯟ ꯃꯟꯁ ꯁꯨꯕꯗ ꯑꯩ ꯑꯃꯨꯛ ꯑꯁꯤꯕꯤꯔꯣꯟꯝꯗ ꯍꯧꯔꯦ ꯑꯣꯄꯔꯦꯁꯟꯁꯤꯅ ꯍꯧꯖꯤꯛꯇꯤ ꯑꯗꯨꯝ ꯁꯦꯝꯕꯤꯈ꯭ꯔꯦ ꯄꯣꯛꯅꯤꯡꯉꯦ ꯍꯥꯏꯔꯁꯨ ꯄꯣꯛꯄ ꯌꯥꯕ
ꯑꯣ ꯅꯪ ꯑꯉꯥꯡ ꯑꯅꯤꯗꯤ ꯅꯣꯔꯃꯦꯜꯗ ꯄꯣꯛꯈ꯭ꯔꯒ ꯊꯥꯔꯗꯗꯣ ꯑꯣꯄꯔꯦꯁꯟ ꯇꯧꯕ ꯑꯣ
ꯆꯅꯤ ꯍꯧꯕꯗꯒꯤ ꯂꯣꯏꯔꯒ ꯑꯍꯟꯁꯨ ꯌꯥꯌꯥꯏꯃꯁꯨ ꯇꯣꯝꯕꯁꯨ ꯀꯣ ꯑꯩꯏ ꯁ ꯎꯝ
ꯑꯌꯥ
ꯑꯗꯨꯒꯤ ꯗꯣꯛꯇꯔꯅ ꯑꯩꯕꯨ ꯆꯩꯕꯅꯦ ꯑꯩꯅ ꯑꯩꯁꯦ ꯑꯍꯟ ꯄꯣꯛ ꯐꯗꯤ ꯑꯩꯁꯦ ꯀꯪꯕꯨꯗꯤ ꯀꯪꯉꯦ ꯑꯗꯨ ꯑꯣꯏꯔꯁꯨ ꯑꯗꯨꯝ ꯏꯁꯥꯗꯣ ꯑꯗꯨꯝ ꯍꯦꯜꯗꯤ ꯑꯣꯏꯕꯤꯌꯦꯀꯣ ꯑꯗꯨ ꯋꯥꯡꯁꯨ ꯋꯥꯡꯕꯒꯤ ꯑꯁ ꯅꯪ ꯁꯤ ꯋꯥꯡꯁꯨ ꯋꯥꯡꯉꯦ ꯅꯪ ꯍꯦꯜꯗꯤꯁꯨ ꯑꯣꯏ ꯀꯔꯤꯁꯨ ꯇꯧꯗꯦ ꯑꯉꯥꯡꯗꯣ ꯅꯪ ꯄ꯭ꯔꯦꯒꯅꯦꯟ ꯑꯣꯏꯕ ꯀꯥꯟꯗ ꯃꯤꯗꯤ ꯆꯥꯅꯤꯡꯗꯦ ꯊꯛꯅꯤꯡꯗꯦ ꯑꯗꯨꯒꯨꯝꯕ ꯑꯁꯤ ꯀꯣꯟꯅꯤꯡꯉꯤ ꯑꯗꯨꯗ ꯀꯔꯤꯝꯇ ꯂꯩꯖꯕ ꯑꯩꯉꯣꯟꯗ
ꯎꯝ
ꯅꯣꯔꯃꯦꯜꯒꯤ ꯇꯥꯏꯞꯇ ꯑꯗꯨꯝ ꯂꯩ ꯑꯩ ꯀꯔꯤ ꯋꯥꯕ꯭ꯔꯥ ꯍꯥꯏꯔꯁꯨ ꯋꯥꯗꯦ ꯋꯥꯗꯦ ꯍꯗꯄ ꯑꯗꯨꯝ ꯋꯥꯕꯁꯨ ꯂꯩꯇꯦ ꯑꯗꯨ ꯅꯪ ꯣꯀꯤꯡ ꯄꯩꯁꯅ ꯆꯠꯂꯣ ꯅꯪ ꯅꯣꯔꯃꯜ ꯄꯩꯁꯥꯅ ꯄꯣꯛꯄ ꯌꯥꯏ ꯍꯥꯏꯔꯕ ꯄꯣꯛꯂꯝꯗꯥꯏꯗꯨꯗ ꯅ ꯑꯣꯄꯔꯦꯁꯟ ꯇꯧꯗ꯭ꯔꯗꯤ ꯌꯥꯗꯦ ꯏꯁꯤꯡ ꯂꯩꯇ꯭ꯔꯦ ꯃꯅꯨꯡꯗ ꯍꯥꯏꯕ ꯑꯗꯨ ꯀꯄꯣꯏꯁꯟ ꯇꯧꯕꯤ ꯌꯥꯏ ꯑꯗꯣ ꯑꯃꯨꯛ ꯁꯦꯀꯦꯟꯒꯤ ꯑꯃꯨꯛ ꯎꯝ ꯀꯩꯅꯣ ꯃꯤꯔꯣꯟꯕ ꯀꯥꯟꯗꯗꯤ ꯑꯩꯈꯣꯏ ꯑꯣꯄꯔꯦꯁꯟ ꯇꯧꯕꯁꯤꯡꯁꯦ ꯌꯥꯝ ꯆꯍꯤ ꯋꯥꯟ ꯇꯨ ꯇꯨ ꯏꯔꯁ ꯃꯤꯅꯤꯃꯝ ꯀꯣ ꯇꯨ ꯏꯔꯁꯁꯦ ꯦꯞ ꯂꯩꯕꯅꯦ ꯑꯗꯤ ꯑꯍꯨꯝ ꯂꯩꯌꯨ ꯍꯥꯏꯕꯅꯦ ꯕꯣꯠ ꯊ꯭ꯔꯤ ꯌꯔꯁ ꯒꯞ ꯂꯩꯒꯗꯕꯅꯤꯀꯣ ꯑꯗꯩꯗꯤ ꯇꯨ ꯌꯔꯁ ꯐꯥꯈ꯭ꯔꯦꯀꯣ
ꯎꯝ
ꯑꯩꯅ ꯗꯣꯛꯇꯔꯗ ꯍꯪꯉ ꯑꯩ ꯑꯃ ꯍꯟꯗꯛꯇꯤ ꯑꯩꯅ ꯑꯃ ꯇ꯭ꯔꯥꯏ ꯇꯧꯕ ꯌꯥꯒꯔꯥꯅꯤ ꯀꯔꯤ ꯅꯍꯥꯟ ꯉꯔꯥꯡ ꯅꯍꯥꯟꯇ ꯄꯣꯛꯑꯒ ꯍꯧꯖꯤꯛ ꯅꯪ ꯅꯣꯡꯃ ꯇ꯭ꯔꯥꯏ ꯇꯧꯒꯦ ꯍꯥꯏꯕ ꯍꯥꯏꯕ ꯁꯤꯅꯤꯡꯕꯣ ꯁꯤꯅꯤꯡꯤꯡꯕꯣ
ꯑꯁ ꯅꯪ ꯌꯥꯗꯤꯀꯣ ꯑꯩꯈꯣꯏꯕꯨꯁꯨ ꯏꯆꯦ ꯍꯣꯏꯕꯁꯨ ꯑꯗꯨꯒꯨꯝꯕ ꯂꯩꯌꯦꯕꯀꯣ ꯑꯗꯨ ꯃꯣꯏꯅꯁꯦ ꯃꯤ ꯃꯤꯅꯤꯃꯝ ꯊ꯭ꯔꯤ ꯌꯔꯁꯇ ꯇꯧꯕꯅꯨ ꯍꯣꯏ ꯍꯑꯦ ꯊ꯭ꯔꯤ ꯌꯔꯁꯁꯤ ꯑꯗꯨꯝ ꯒꯦꯞ ꯂꯩꯌꯣ ꯍꯥꯏꯅꯀꯣ
ꯑ ꯑꯣ ꯑꯩꯁꯤꯀꯣ ꯍꯧꯖꯤꯛ ꯐ ꯃꯥꯕꯨ ꯄꯨꯕꯁꯦ ꯃꯥ ꯄꯣꯛꯈ꯭ꯔ ꯃꯇꯨꯡꯗ ꯑꯗꯨꯝ ꯊꯥ ꯑꯃꯗꯤ ꯑꯩꯈꯣꯏ ꯄꯦꯔꯦꯠꯀꯨꯝꯕꯁꯦ ꯐꯖꯅ ꯆꯠꯂꯦꯕꯀꯣ ꯑꯗꯨ ꯁꯤꯛꯁ ꯃꯟꯊꯁ ꯍꯦꯛꯦꯛ ꯁꯨꯕꯒ ꯍꯦꯛꯦꯛ ꯍꯌꯦꯡ ꯁꯤꯛꯁ ꯃꯟꯁꯅꯦ ꯍꯥꯏꯕ ꯀꯥꯟꯗ ꯉꯁꯤ ꯗꯦ ꯊꯥꯔꯇꯤ ꯋꯥꯟ ꯅꯨꯃꯤꯠꯇ ꯑꯩꯁꯦ ꯂꯉꯦꯗ
ꯎꯝ
ꯑ ꯆꯤꯛꯀꯦꯟ ꯄꯣꯛꯀꯥꯟꯗꯗꯤ ꯃꯥꯕꯨ ꯄꯣꯛꯑꯦ ꯑꯗꯨꯒ ꯄꯦꯔꯦꯠꯇꯣ ꯑꯗꯨꯝ ꯃꯃꯟꯒꯨꯝꯕ ꯆꯜꯂꯦ ꯑꯗꯨꯒ ꯑꯗꯨꯝ ꯄꯤꯔꯦ ꯑꯗꯨ ꯁꯨꯡꯆ ꯆꯠꯇꯕꯤꯔ ꯑꯗꯨꯝ ꯄꯨꯕ ꯑꯗꯨ ꯈꯪꯗꯕ
ꯑꯣ
ꯑꯗꯨꯒꯨꯝꯕꯁꯨ ꯂꯩ ꯍꯥꯏꯕꯅꯦ ꯌꯥꯝ ꯀꯪꯅ ꯄꯨꯕꯗꯀꯣ
ꯎꯝ
ꯇꯤꯀꯦꯠ ꯆꯠꯇꯕꯤꯗ ꯑꯗꯨꯝ ꯄꯣꯕꯄꯗꯣ ꯌꯥꯝ ꯆꯦꯛꯁꯤꯟꯅꯤꯡꯉꯥꯏ ꯂꯩ ꯑꯗꯨꯒꯨꯝꯕꯁꯦ ꯍꯥꯏꯕꯗꯤꯈꯁꯦ ꯑꯗꯨꯝ ꯑꯉꯥꯡꯒꯨꯝꯕꯁꯨ ꯌꯥꯝ ꯀꯔꯤ ꯍꯥꯏꯁꯨ ꯈꯤꯇꯪ ꯁꯨꯔꯗꯤ ꯍꯦꯛꯇ ꯄꯥꯟꯕꯗꯣ
ꯎꯝ ꯁ ꯅꯨꯄꯤ ꯄꯨꯟꯁꯤꯁꯦ ꯅꯅꯨꯡꯁꯤꯍꯦ
ꯑꯗꯨꯒꯨꯝꯕꯁꯨ ꯂꯩꯕꯅꯤ ꯍꯥꯏꯅ ꯑꯩ ꯑꯁ ꯑꯩ ꯑꯩꯅ ꯍꯥꯏꯔꯤꯅꯦ ꯑꯁ ꯑꯩꯗꯤ ꯁꯣꯏꯔꯒ ꯄꯣꯛꯄꯄꯅꯤꯀꯣ ꯏꯆꯥꯁꯤꯡꯁꯦꯩꯅ ꯈꯜꯂꯦ ꯑꯗꯨ ꯑꯣꯏꯔꯁꯨ ꯑꯗꯨꯗꯤ ꯏꯁꯣꯔꯅꯗꯤ ꯑꯗꯨꯝ ꯕ꯭ꯂꯦꯁꯁꯤꯡ ꯅꯤꯅꯀꯣ ꯃꯤꯗꯤ ꯄꯥꯝꯃꯦ ꯍꯥꯏꯔꯁꯨ ꯑꯩꯈꯣꯏꯒꯨꯝ ꯀꯣꯛꯅꯤꯡꯂꯒ ꯑꯗꯨꯝ ꯑꯅꯤ ꯑꯍꯨꯝ ꯃꯔꯤ ꯃꯉꯥ ꯂꯩꯔꯁꯨ ꯑꯗꯨ ꯌꯥꯏꯑꯦ ꯍꯥꯏꯅ ꯑꯗꯨꯝ ꯃꯦꯖꯔꯁꯨ ꯃꯣꯏꯗꯤ ꯐꯪꯗꯕꯁꯨ ꯂꯩꯌꯦꯀꯣ
ꯎꯝ ꯑꯗꯨ ꯍꯧꯖꯤꯛ ꯑꯉꯥꯡ ꯅꯪ ꯒꯤ ꯂꯥꯁꯇꯣ ꯆꯍꯤ ꯑꯃ ꯁꯨꯈ꯭ꯔꯕ꯭ꯔ
ꯆꯍꯤ ꯑꯃꯒ ꯊꯥ ꯃꯔꯤ ꯁꯨꯔꯦ ꯋꯥꯟ ꯏꯌꯥꯔ ꯑꯦꯟ ꯐꯣꯔ ꯃꯟꯊꯁ ꯇꯥꯕꯔ ꯎꯝ ꯍꯜꯂꯣ ꯍꯜꯂꯣ
ꯑꯦ ꯇꯥꯏ ꯑꯩꯗꯤ
ꯇꯥꯕꯔꯣ
ꯇꯥꯏ ꯏꯕꯦꯝꯃ ꯇꯥꯕ꯭ꯔꯣ
ꯇꯥꯏꯌꯦ ꯇꯥꯏ ꯍꯧꯖꯤꯛ ꯅꯈꯣꯟꯗꯨ ꯇꯥꯗꯕ